ꯇꯥꯕ꯭ꯔꯣ ꯑꯣ ꯅ ꯪꯀꯅꯥꯅꯣ ꯑꯁꯤ ꯅꯨꯄꯤ ꯑꯦ ꯑꯁꯤ ꯅꯨꯄꯤꯁꯦ ꯀꯅꯥꯅꯣ
ꯀꯅꯥꯅꯣ ꯈꯪꯗꯦ ꯑꯁꯤ ꯀꯔꯥ ꯑꯣꯏꯕ꯭ꯔꯥ ꯀꯣ
ꯍ
ꯀꯅꯥ ꯀꯅꯥꯅꯣ ꯄꯥꯏꯕꯁꯦ
ꯊꯉ ꯊꯉ ꯑꯅꯣꯕꯤꯅ ꯗ ꯅꯠꯇ꯭ꯔꯣ
ꯊꯨꯟ ꯉꯥꯑꯣꯕꯤ ꯉꯥꯎꯕꯤ ꯅꯠꯇꯦ ꯑꯁꯤ ꯌꯥꯝ ꯃꯨꯀꯣꯛ ꯆꯥꯛꯄꯤ ꯑꯣꯏꯕ ꯃꯥꯜꯂꯦꯀꯣ ꯎꯝ
ꯈꯪꯗꯦꯕꯣ ꯃꯊꯟꯇ ꯑꯗꯨꯝ ꯃꯊꯟꯗ ꯑꯗꯨꯝ ꯅꯣꯛꯑꯦ ꯁꯤ ꯅꯨꯄꯤꯁꯦ
ꯑꯉꯧꯕꯤꯅꯦ ꯇ ꯃꯁꯦ
ꯐꯨꯔꯛꯀꯅꯤ
ꯑꯅꯤ ꯆꯩ ꯆꯥꯒꯅꯤ ꯆꯩ ꯌꯥꯝ ꯆꯥꯒꯅꯤ ꯅꯪ ꯆꯥꯒꯅꯤ ꯅꯪ
ꯇꯥꯒꯅꯤ ꯅꯪ ꯆꯥꯒꯅꯤ
ꯎꯝ ꯅꯪ ꯆꯩꯆꯥꯒꯅꯤ ꯑ ꯂꯥꯏꯔꯤꯛ ꯄꯥꯎ ꯂꯥꯏꯔꯤꯛ ꯄꯥꯎ
ꯍꯣꯏ ꯂꯥꯏꯔꯤꯛ ꯄꯥꯒꯦ ꯅꯪꯁꯨ ꯂꯥꯛꯑꯣ ꯂꯥꯏꯔꯤꯛ ꯄꯥꯃꯤꯟꯅꯔꯁꯦ
ꯂꯥꯏꯔꯤꯛ ꯄꯥꯔꯁꯦ
ꯅꯣꯏ ꯅꯣꯏ ꯗ꯭ꯌꯨꯇꯤ ꯆꯠꯄꯗꯣ ꯗ꯭ꯌꯨꯇꯤ ꯆꯠꯄ ꯀꯥꯟꯗꯀꯣ ꯑꯗꯨ ꯑꯗꯨꯝ ꯅꯨꯡꯉꯥꯏꯕ꯭ꯔꯥ ꯅꯣꯏꯗꯨꯗꯤ ꯊꯕꯥꯛꯒꯨꯝꯕ ꯊꯕꯛꯀꯨꯝꯕ ꯇꯧꯕ꯭ꯔꯥ ꯀꯦꯅꯣꯂꯥꯗꯤ ꯀꯦꯅꯣꯂꯥꯗꯤ ꯆꯤꯟꯕ꯭ꯔ
ꯇꯧꯋꯦ ꯌꯦꯂꯥꯁꯨ ꯎꯝ
ꯊꯖꯔꯦ ꯊ ꯊꯖꯔꯦ ꯎꯝ ꯅꯪ ꯅꯣꯏ ꯑꯗꯨꯝ ꯐꯝꯂꯒ ꯂꯩꯕꯗꯣ ꯎꯝ ꯅꯣꯏ ꯐꯥꯝ ꯑꯗꯨꯝ ꯐꯥꯝꯂꯒ
ꯀꯩꯅꯣ ꯅꯨꯃꯤꯠ ꯑꯗꯨꯝ ꯐꯝꯃ ꯂꯩꯔꯝꯃꯦꯕꯀꯣ ꯑꯗꯨꯒ ꯇꯨ ꯗꯦꯖꯀꯨꯝꯕꯗꯤ ꯐꯝꯗ꯭ꯔꯦꯕ ꯊꯕꯛ ꯑꯗꯨꯝ ꯇꯧꯔꯦꯕ ꯑꯩꯈꯣꯏꯗꯣ ꯂꯣꯏꯔꯝꯗꯥꯏꯅꯦꯅ ꯂꯣꯏ ꯇꯧꯊꯣꯛꯑꯝꯃꯦꯕ
ꯑꯣ ꯑꯩꯈꯣꯏꯁꯨ ꯇꯧ ꯑꯩꯈꯣꯏꯁꯨ ꯂꯥꯛꯅꯤꯡꯕꯅꯦ ꯍꯧꯖꯤꯛꯁꯦ ꯑꯩꯈꯣꯏꯅ ꯑꯗꯨꯅꯦ
ꯑꯩꯈꯣꯏꯁꯨ ꯃꯅꯨꯡꯗꯅꯦ ꯐꯣꯟ ꯀꯩꯅꯣ ꯇꯧꯔꯒ ꯐꯝꯃꯤꯀꯥꯟꯗꯅꯦ ꯁꯤꯁꯤꯦ ꯍꯣꯏ ꯂꯥꯛꯑꯦꯕꯣ ꯑꯣ ꯑꯗꯨ ꯍꯦꯟꯅ ꯊꯣꯛꯈ꯭ꯔꯦ ꯑꯗꯨꯒ ꯑꯗꯨꯃꯥꯏꯅ ꯇꯧꯔꯒ ꯑꯩꯈꯣꯏꯁꯨ ꯊꯣꯛꯂꯛꯑꯦ ꯑꯗꯨ ꯀꯩꯗꯧꯅꯣ ꯍꯥꯏꯔꯒ ꯃꯁꯥ ꯉꯝꯗꯕꯩꯅꯤ ꯈꯣ ꯀꯩꯅꯦ ꯍꯥꯏꯖꯟꯅꯔꯦ ꯑꯗꯨꯒꯥ ꯇꯧꯁꯟꯅꯔꯤꯅꯦ ꯈꯡꯕꯔꯥ ꯑꯗꯨꯒ ꯏꯁꯇꯦꯁꯟꯗ ꯑꯗꯨꯝ ꯂꯩꯔ ꯆꯪꯗ꯭ꯔꯦ
ꯅ ꯑꯩꯈꯣꯏꯗꯤꯗꯤ ꯂꯥꯛꯇꯦ ꯃꯣꯏꯗꯣ
ꯑꯩꯈꯣꯏꯗꯤ ꯀꯦꯖꯨꯋꯦꯂꯤꯇꯤ ꯑꯣꯏꯕꯅꯤꯅ ꯂꯥꯛꯄ ꯃꯣꯏꯗꯦ ꯊꯥꯕꯠꯠ ꯊꯥ ꯆꯠꯂꯨꯕꯗ ꯂꯥꯛꯄ ꯃꯥꯜꯂꯦ
ꯑꯣ
ꯎ
ꯑꯩꯈꯣꯏꯁꯨ ꯂꯥꯛꯅꯤꯡꯕꯅꯦ ꯑꯁ ꯃꯣꯏꯗ
ꯍꯋꯥ ꯍꯥꯏ
ꯎꯄꯥꯏ ꯂꯩꯇ꯭ꯔꯦ
ꯑꯩ ꯍꯥꯏꯖꯂꯦ ꯍꯥꯏꯖꯁꯦ ꯎꯝ ꯃꯗ
ꯀꯩꯅꯣ ꯑꯩꯕꯨ ꯋꯥꯔꯤ ꯁꯥꯟꯅꯑꯣ ꯃꯤ ꯑꯇꯣꯞꯄꯗ ꯋꯥꯔꯤ ꯁꯥꯥꯟꯅꯅꯒꯅ
ꯁꯥꯟ ꯅꯥꯔꯣꯏ ꯅꯪꯒ ꯁꯟ ꯅꯥꯅꯤ
ꯑ ꯊꯥꯟꯗ ꯇꯝ ꯅ ꯀꯅꯗꯤ ꯆꯄꯇꯒ ꯑ
ꯂꯑꯣ
ꯑ ꯊꯦ
ꯇꯄꯣꯁꯥꯒꯦ ꯂꯑꯣ
ꯅꯣꯏ ꯉꯁꯥꯏꯁꯦ ꯅꯅꯥꯕꯤꯅ ꯆꯠꯄ ꯄꯨꯔꯛꯄꯗꯣ ꯍꯜꯂꯣ ꯑꯣꯕ꯭ꯔꯥ
ꯂꯧꯋꯦ
ꯑꯥ
ꯅꯣꯏ ꯂꯧꯗ꯭ꯔꯣ ꯑꯩꯁꯦ
ꯑꯩꯗꯤ ꯂꯥꯛꯑꯣ ꯑꯩꯁꯨ ꯂꯥꯛꯋꯦ ꯑꯩꯗꯤ ꯊꯔꯣꯏ ꯆꯥꯅꯤꯡꯉꯦ
ꯀꯔꯤꯕ ꯑꯩꯁꯨ ꯊꯔꯣꯏ ꯆꯥꯅꯤꯡꯉꯤ ꯈꯔ ꯊꯣꯡꯕ ꯆꯥꯅꯤꯡ
ꯑꯩ ꯊꯔꯣꯏꯒ ꯑꯣꯛꯁꯥ ꯊꯣꯡꯕꯗꯣ ꯌꯥꯝ ꯍꯥꯎꯋꯦ ꯅꯪ ꯆꯥꯕ꯭ꯔꯥ
ꯊꯣꯛꯣꯛ ꯆꯥꯗ꯭ꯔꯤꯍꯦ
ꯐꯋꯦ
ꯆꯥꯅꯤꯡꯉꯦ ꯑꯩꯁꯨ
ꯑꯩꯈꯣꯏꯁꯨ ꯍꯤꯟꯖꯥꯡ ꯊꯣꯡꯅꯒ ꯆꯥꯕ ꯌꯥꯏꯅ ꯑꯩꯅ ꯑꯗꯣ ꯑꯍꯥꯟꯅꯁꯨ ꯍꯥꯏꯔꯛꯈ꯭ꯔꯦ
ꯐꯔ ꯀꯥ ꯀꯥꯟ ꯆꯦꯥꯁꯨ ꯄꯥꯏꯂ ꯍꯥꯏꯔꯣ
ꯂꯩꯒꯦ ꯑꯗꯨꯅꯦ ꯑꯦꯛꯖꯥꯝ ꯂꯣꯏꯕ ꯀꯥꯟꯗ ꯌꯥꯏꯅ
ꯍꯣꯏ ꯑꯗꯨꯝ ꯀꯥꯟꯗ ꯆꯥꯔꯁꯦ ꯆꯠꯅꯤꯡꯉꯦꯕ ꯑꯩꯁꯨ
ꯀꯪ ꯅꯨꯃꯤꯇ ꯆ ꯆꯩꯠ ꯅꯕꯤꯅꯥ ꯀ
ꯈꯦꯇ꯭ꯔꯤ
ꯎꯝ ꯑꯗꯣ ꯄꯨꯔꯛꯄꯗꯣ ꯑꯩꯗꯤ ꯂꯥꯛꯑꯣꯒꯦ ꯉꯍꯥꯟ ꯄꯨꯣꯔꯛꯄꯗꯣ ꯌꯥꯝ ꯍꯥꯎꯋꯦ ꯉꯥꯏꯁꯨ ꯂꯥꯎꯗꯣꯏꯔꯥ
ꯇꯗꯅꯦ ꯑꯗꯣ ꯑꯩꯈꯣꯏꯅ ꯄꯨꯔꯛꯑꯣ ꯍꯥꯏꯕꯩ ꯄꯨꯔꯛꯏꯅꯦ ꯆꯥꯅꯤꯡꯉꯦ ꯄꯣꯔꯛꯑꯣꯅ ꯍꯥꯏꯕ ꯑꯩꯈꯣꯏꯅ
ꯑ ꯑꯗꯨ ꯄꯨꯔꯛꯑꯣ ꯍꯥꯏꯌꯨꯀꯣ ꯑꯗꯨ
ꯎꯝ ꯍꯇꯛꯁꯨ ꯍꯥꯏꯗꯣꯏꯅꯤ ꯄꯨꯔꯛꯀꯅꯤ ꯂꯣꯏꯅ ꯁꯤꯠꯄꯅꯦ ꯑꯗꯣ ꯃꯥꯒꯤꯗꯣ
ꯑꯗꯨꯅꯦ
ꯃꯤꯂꯣꯏ ꯂꯧꯅꯕꯒꯤ
ꯑꯁ ꯑꯩꯁꯨ ꯂꯧꯀꯦ
ꯍꯅ
ꯆꯠ ꯊꯣꯂꯣ ꯑꯩꯁꯨꯆꯥꯒꯅꯤ
ꯔꯦ ꯀꯣꯠ ꯂꯣꯏ ꯏꯌꯨ ꯑꯩꯁꯨ ꯏꯔꯤ ꯏꯇ꯭ꯔꯣ ꯅꯪ ꯍꯥꯥ
ꯅꯪ ꯈꯨ ꯄꯥꯛ ꯆꯅꯤꯡꯕ꯭ꯔ ꯅꯪ ꯈ ꯄꯥꯛ ꯆꯅꯤꯡꯕ꯭ꯔ ꯃꯤꯇꯣꯞ ꯄꯗ ꯋꯥꯔꯤ ꯁꯥꯅ ꯅꯣ ꯑꯩꯉꯣꯟꯗ ꯁꯥꯅꯑꯣ ꯍꯥꯏꯔꯒ
ꯎ ꯅꯪꯉꯣꯟꯗꯅꯦ ꯑꯩꯅ ꯍꯥꯏꯗꯣ ꯍꯧꯖꯤꯛ
ꯑꯣ ꯅꯪꯅ ꯉꯥꯎꯈ꯭ꯔꯦ ꯅꯪꯅ ꯑꯩꯕꯨ
ꯔꯦꯀꯣꯠ ꯕꯨꯛ ꯏꯌꯣ ꯍꯥꯏꯔꯒ ꯅ ꯪ ꯉꯥꯎꯔꯤꯗꯣ ꯀꯩꯒꯤꯅꯣ ꯃꯥꯉꯣꯟꯗ ꯍꯥꯏꯔꯒ
ꯅꯪꯗꯤ ꯏꯕ ꯑ ꯅꯪꯗꯤ ꯏꯕ ꯂꯣꯏꯈ꯭ꯔꯕ꯭ꯔꯣ ꯑꯣ
ꯂꯣꯏꯗ꯭ꯔꯤꯌꯦ ꯏꯔꯤꯕ ꯍꯧꯖꯤꯛ ꯍꯧꯖꯤꯛꯁꯨ ꯏꯔꯤ ꯑꯩ
ꯑꯣ ꯑꯩꯁꯨ ꯑꯩ ꯃꯌꯥꯝ ꯋꯥꯠꯂꯤ ꯄꯤꯗꯤ ꯌꯥꯒꯦꯗꯣ ꯏꯕ ꯍꯥꯎꯗ꯭ꯔꯤ ꯑꯩꯗꯤ
ꯑꯩ ꯕꯤꯗ꯭ꯌꯥꯒꯤ ꯏ ꯑꯦꯝꯁꯦꯏ ꯁꯨ ꯏꯗ꯭ꯔꯤ ꯑꯩꯗꯤ
ꯏ ꯅꯆꯤꯟ ꯊꯤꯅꯨ
ꯑꯣ ꯃꯤ ꯂꯣꯏ ꯂꯣꯏꯈ꯭ꯔꯦ ꯑꯩ ꯄꯤꯗꯤꯌꯥꯒꯤ ꯈꯤꯇꯪ ꯁꯤꯟꯗ ꯉꯥꯏꯔꯤ ꯍꯧꯖꯤꯛ
ꯑꯩꯗꯣ ꯏꯕꯗꯤ ꯂꯣꯏꯈ꯭ꯔꯦꯕ ꯑꯗꯣ ꯃꯦꯝꯅ ꯁꯥꯏꯟ ꯇꯧꯕ ꯃꯇꯝꯗ
ꯎꯝ ꯑꯦꯝ ꯑꯦꯁꯇꯣ
ꯎꯗ
ꯑꯦꯝ ꯑꯦꯁꯇꯣ ꯅꯪ ꯂꯣꯏ ꯂꯣꯏꯔꯕ ꯏꯕ
ꯅꯠꯇꯦ ꯀꯦꯔ ꯁꯇꯗꯤꯗꯤ ꯏꯗ ꯀꯦ ꯀꯦꯔ ꯆꯔꯤꯗꯤ ꯏꯗ꯭ꯦ ꯎꯝ ꯌꯦꯒ ꯑꯗꯨ
ꯌꯥꯝ ꯐꯩꯅꯦ ꯑꯩꯗꯤ ꯍꯧꯗ꯭ꯔꯦ ꯑꯩꯗꯤ ꯍꯧꯗ ꯉꯥꯏꯔꯤ ꯑꯗꯨꯁꯨ ꯏꯕ ꯂꯣꯏꯁꯟꯒꯦ ꯇꯧꯕꯅꯤ ꯉꯝꯗ ꯂꯩꯔꯦ
ꯅꯪꯗꯤ ꯀꯦꯔꯁꯗꯗꯤꯇꯤ ꯏꯕ ꯂꯣꯏꯈ꯭ꯔꯕ꯭ꯔꯥ
ꯏꯗ꯭ꯔꯤ ꯃꯤ ꯑꯝꯇ
ꯑꯣ ꯅꯅꯥꯛꯗ ꯂꯩꯕ ꯅꯅꯥꯛ ꯅꯅꯥꯛꯗ ꯂꯩꯕ ꯅꯨꯄꯤ ꯑꯗꯨꯗꯤ
ꯑꯗꯨꯁꯨ ꯏꯔꯕꯅꯦ ꯃꯣꯏꯗꯤ ꯃꯣꯏꯗꯤ ꯏꯈ꯭ꯔꯕꯅꯤ
ꯑꯗꯨꯗꯤ ꯑꯩ ꯂꯥꯛꯄ ꯀꯥꯟꯗ ꯐꯣꯇꯣ ꯀꯥꯞꯂꯒ
ꯀꯥꯞꯄꯨ ꯀꯥꯞꯄꯨ ꯆꯦꯛ ꯆꯦꯛ ꯑꯃꯗꯤ ꯇꯧꯈ꯭ꯔꯕꯅꯦ
ꯆꯩ ꯇꯧꯕ ꯂꯣꯏꯕꯗꯣ ꯀꯥꯞꯀꯦ
ꯎꯝ ꯃꯦꯝ ꯄ꯭ꯔꯕ ꯀꯤꯗꯣ
ꯃꯦꯝ ꯄꯔꯕꯥꯅ ꯀꯣꯏꯁꯟ ꯍꯥꯡꯗꯣꯇꯟꯗ ꯃꯥꯗꯣ ꯑꯩ ꯗꯤ ꯌꯥꯗꯦꯕ ꯅꯣꯏꯗꯗꯤ ꯌꯥꯔꯝꯒꯅꯤ ꯑꯩꯉꯣꯟꯗꯗꯤ ꯌꯥꯗꯦ
ꯑꯗꯨꯅꯦ ꯃꯉꯣꯟꯗ ꯄꯤꯕ ꯇꯟꯕꯒꯤ ꯃꯉꯣꯟ ꯄꯤꯕ ꯇꯟꯕꯒꯤ ꯑꯩꯁꯨ ꯁꯨꯡ ꯄꯤ ꯄꯤꯗꯕꯤ ꯂꯩꯕ ꯑꯃꯗꯤ ꯂꯣꯏꯔꯕꯅꯦꯕ
ꯎꯝ ꯑꯩꯁꯨ ꯂꯣꯏꯔꯦ ꯑꯁꯣ
ꯃꯥ ꯃꯊꯟꯇꯅ ꯍꯪꯗꯦ ꯃꯣꯏ ꯄꯨꯜꯂꯞꯅ ꯑꯣꯝꯁꯤꯜꯂꯛꯄꯗ ꯇꯟꯕ
ꯑꯗꯨꯅꯦ ꯅꯣꯏꯗꯤ ꯐꯩꯌꯦ ꯑꯩꯈꯣꯏꯗꯗꯤ ꯑꯩ ꯑꯩꯉꯣꯟꯗꯗꯤ ꯌꯥꯗꯦ ꯁꯨꯡꯌꯥ ꯌꯥꯗꯦ ꯃꯥꯗꯣ ꯍꯥ ꯍꯥ ꯍ ꯇꯧꯔꯒ
ꯑꯩꯍꯣꯏ ꯗ꯭ꯌꯨꯇꯤ ꯆꯠꯄ ꯀꯥꯟꯗ ꯑꯣꯇꯤꯗ ꯆꯠꯂꯦꯅ ꯑꯗꯨ ꯀꯥꯟꯗꯁꯨ
ꯎꯝ ꯅꯪꯉꯣꯟꯗ ꯑꯗꯨꯝ ꯍꯪꯕ꯭ꯔꯥ
ꯑꯥ ꯁꯣꯃꯥꯏ ꯑꯩꯈꯣꯏ ꯑꯅꯤꯗ
ꯑꯗꯨꯝ ꯍꯪꯉꯦ ꯀ꯭ꯔꯤ ꯀ꯭ꯔꯤ ꯄ꯭ꯔꯣꯁꯤꯖꯔ ꯀ꯭ꯔꯤ ꯀ꯭ꯔꯤ ꯇꯧꯕ꯭ꯔꯥꯅ
ꯎꯝ
ꯅꯥꯕ꯭ꯔꯅ ꯅꯣꯏꯁꯨ ꯇꯧꯕ꯭ꯔꯥ ꯍꯥꯏꯌꯦ ꯑꯩꯈꯣꯏꯅ ꯀꯃꯥꯏꯅ ꯇꯧꯗꯣꯏꯅꯣ ꯍꯥꯏꯕꯅꯤꯗ ꯑꯣꯝ ꯑꯩꯅ ꯁꯣꯃꯥꯏꯕꯨ ꯁꯣꯃꯥꯏ ꯈꯥꯠ ꯇ ꯈꯨꯝꯍꯟꯕ ꯁꯨꯃꯥꯏꯗꯤ ꯍꯥꯏꯌꯦꯅ
ꯎꯝ
ꯈꯨꯝꯕꯅꯦ ꯃꯥꯗꯤ ꯍꯦꯛꯇꯥ
ꯃꯦꯝ ꯄ꯭ꯔꯚ ꯑꯃ ꯍꯧꯖꯤꯛ ꯑꯥ ꯀꯦ ꯀꯦ ꯀꯥꯟ ꯄꯤꯕꯗꯣ ꯃꯦꯗꯤꯁꯤꯟꯒꯤ ꯑꯗꯣ ꯄꯤꯕꯁꯨ ꯄꯤꯕꯗꯨꯁꯨ ꯃꯦꯝ ꯄ꯭ꯔꯥꯕ ꯃꯦꯝ ꯄ꯭ꯔꯥꯕꯅ ꯀꫭꯏꯁꯅ ꯑꯗꯨꯝ ꯍꯪꯏꯑꯦ ꯍꯥꯏꯌꯦ
ꯑꯧ ꯃꯥꯗꯤ ꯑꯗꯨꯝ ꯍꯪꯉꯦ ꯍꯥꯏꯕꯅꯦ
ꯍꯥꯏꯔꯗꯤ ꯀꯥꯏꯗꯦꯕꯀꯣ
ꯎꯝ
ꯍꯧꯖꯤꯛꯇꯤ ꯀꯔꯤ ꯇꯧꯕ꯭ꯔꯥ
ꯑꯩ ꯏꯔꯤ
ꯑꯁ ꯅꯣꯏꯗꯤ ꯐꯥꯏꯅꯦ ꯑꯩ ꯑꯩꯗꯤ ꯏꯕꯁꯨ ꯇꯜꯂꯦ ꯑꯁ ꯑꯗꯤ ꯇꯥꯟꯕ ꯈꯠꯇꯥꯅꯦ
ꯇꯜꯂꯗꯤ ꯑꯣꯏꯔꯣꯏ
ꯑꯗꯨꯅꯦ ꯑꯩ ꯁꯤ ꯑꯩꯅ ꯈꯪꯗꯦ ꯑꯩꯗꯤ ꯖꫭꯏꯟ ꯖꫭꯏꯟ ꯐꯥꯔꯁ ꯋꯤꯛ ꯑꯥ ꯗꯦꯠ ꯋꯥꯟ ꯑꯥ ꯊꫭꯔꯛ ꯑꯗꯤ ꯂꯥꯏꯔꯩꯒ ꯑꯗꯨꯝ ꯏꯔꯒꯦꯅ ꯈꯟꯕꯅꯦꯕ
ꯑꯥ ꯑꯥ ꯑꯥ ꯍꯧꯖꯤꯛ ꯖꯨꯂꯥꯏ ꯌꯧꯈ꯭ꯔꯦ
ꯅꯠꯇꯦ ꯖꯨꯂꯥꯏ ꯍꯩꯕꯑ ꯖꯨꯟꯒ ꯖꯨꯂꯥꯏꯗ ꯀꯣꯡꯐ꯭ꯌꯨꯁ ꯑꯗꯨꯝ ꯆꯠꯂꯦ ꯖꯨꯂꯥꯏ ꯐꯁ ꯋꯤꯛ ꯐꯥꯎꯔꯗꯤ ꯏꯒꯦꯅ ꯇꯧꯕꯅꯦꯕꯥ ꯏꯂꯥꯛꯇꯔꯤ
ꯑꯩꯁꯨ ꯏꯕ ꯍꯧꯕꯇ ꯉꯥꯏꯔ
ꯏꯌꯣ ꯅꯪ ꯍꯧꯖꯤꯛ ꯁꯥꯟꯅꯁꯥꯟꯅꯅ
ꯑꯁ ꯑ ꯖꯨꯅꯤꯌꯔꯈꯣꯏ ꯂꯥꯏꯔꯤꯛ ꯄꯥꯕꯗꯨꯗ ꯗꯤꯁꯇꯥꯞ ꯇꯧꯅꯤꯡꯗꯦꯅ
ꯃꯊꯛꯇ ꯏꯗꯣꯏꯔꯕ
ꯑꯥ ꯃꯊꯛꯇ ꯏꯒꯦ
ꯁꯤꯗꯗꯤ ꯔꯨꯝꯗꯗꯤ ꯀꯩꯗ꯭ꯧꯔꯕ
ꯑꯁ ꯂꯥꯡ ꯃꯟꯕꯒꯤ ꯌꯥꯗꯦ
ꯎꯗꯒꯤ
ꯎꯝ ꯒꯦꯝ ꯇꯥꯕ ꯃꯤ ꯑꯃ ꯑꯅꯤ ꯑꯍꯨꯝ ꯂꯩꯔꯗꯤ ꯐꯔꯗꯧꯕꯥ ꯅꯠꯇꯦꯕ ꯑ ꯑꯣꯀꯦ ꯕꯣ
ꯎꯄꯥꯏ ꯂꯩꯇꯦ
ꯑꯣꯄꯥꯏ ꯂꯩꯇꯦ
ꯎꯄꯥꯏ ꯂꯩꯇꯦ ꯎꯄꯥꯢ ꯂꯩꯇꯦ
ꯅꯪꯉꯣꯟꯗꯗꯤ ꯇꯦꯛꯁꯕꯨꯛ ꯂꯣꯏꯅꯃꯛ ꯂꯩꯈ꯭ꯔꯕ꯭ꯔꯥ ꯑꯦꯅꯦꯁ
ꯍꯥꯥ
ꯅꯣꯏꯗꯤ ꯅꯉꯣꯟꯗꯩꯩꯗꯤ ꯇꯦꯛꯁꯕꯨꯛ ꯂꯣꯏꯃꯛ ꯂꯩꯈ꯭ꯔꯕ꯭ꯔꯥ
ꯇꯦꯁꯛꯕꯣ
ꯑ
ꯂꯩꯌꯦ ꯑꯩꯒꯤꯗꯤ
ꯑꯩꯗꯤ ꯑꯦꯝ ꯑꯁ ꯕꯣ ꯂꯩꯇ꯭ꯔꯤ ꯂꯩꯇꯦ ꯂꯩꯇꯦ ꯑꯧ
ꯍꯥꯟꯗꯩ ꯂꯩꯗꯕ
ꯎꯝ ꯆꯩꯈꯣꯏꯅ ꯄꯤꯔꯛꯇꯦ ꯃꯣꯏꯗꯣ ꯑꯦꯝ ꯑꯦꯁ ꯇꯤ ꯄꯤꯅꯤꯡꯗꯦꯅ ꯍꯥꯏꯕꯒꯤ ꯄꯤꯔꯛꯄꯣꯟ ꯑꯇꯣꯞꯄꯗꯤ ꯎ ꯑꯣ ꯄꯔꯛꯇꯦ ꯆꯩ ꯋꯥ ꯊꯥꯅ ꯑꯩꯒꯤ ꯊꯤꯕꯤꯒꯦꯅ ꯍꯥꯏꯕꯅꯦꯕ ꯑꯩꯅ ꯈꯔ ꯇꯧꯔꯗꯤ ꯂꯦꯅ ꯑꯦ ꯍꯥꯎꯖꯤꯛꯇꯤ ꯔꯤꯒꯔ꯭ꯦꯠ ꯆꯥꯔꯦ ꯃꯥꯅ ꯊꯤꯕꯤꯔꯗꯤ ꯑꯗꯨꯅꯦ ꯌꯥꯝ ꯄꯥꯝ ꯅꯪ ꯍꯧꯖꯤꯛꯀꯥꯟ ꯀꯔꯤ ꯃꯨꯚꯤ ꯌꯦꯡꯕ꯭ꯔꯥ
ꯑꯩꯅ ꯌꯦꯡꯕꯁꯦ ꯑꯦꯅꯤꯃꯦꯁꯟ ꯃꯨꯚꯤ ꯌꯦꯡꯉꯤ ꯍꯧꯖꯤꯛ
ꯑꯣ ꯐꯖꯕꯔ꯭ꯥ
ꯐꯖꯩ ꯋꯤꯁꯇ꯭ꯔꯒꯜ ꯑꯅ
ꯑꯥ
ꯑꯩꯈꯣꯏꯁꯨ ꯅꯣꯡꯃꯗꯤ ꯔꯦꯁꯇꯨꯔꯦꯟ ꯐꯖꯕꯗ ꯆꯠ ꯆꯠꯁꯦꯗꯅ
ꯆꯠꯁꯦ
ꯆꯠꯄ ꯌꯥꯏ ꯀꯣ ꯑ ꯍꯧꯖꯤꯛꯇꯤ ꯑꯦꯛꯖꯥꯝ ꯂꯩꯕꯅꯤꯅ ꯆꯠꯄꯁꯨ ꯃ
ꯑꯦꯛꯖꯥꯝ ꯂꯣꯏꯔꯒ ꯊꯩꯔ ꯀꯥꯔꯛꯄꯩꯗꯨꯗ